ꯍꯜꯂꯣ
ꯍꯜꯂꯣ
ꯍꯜꯂꯣ
ꯑꯣ ꯇꯥꯔꯦ ꯇꯥꯔꯦ
ꯑꯣ ꯑꯣ ꯇꯥꯔꯦ ꯇꯥꯔꯦ
ꯑꯣ ꯀꯩꯗꯧꯔꯝꯃꯤꯅꯣ
ꯁꯨꯝ ꯐꯝꯃꯝꯕꯅꯦ ꯑꯩꯁꯦ ꯅꯨꯃꯤꯗꯥꯡ ꯋꯥꯏꯔꯝꯒꯤ ꯇꯥꯎ ꯍꯥꯏꯒꯗ꯭ꯔꯥ ꯃꯔꯨꯞ ꯍꯥꯏꯒꯗ꯭ꯔꯥ
ꯆꯍꯤ ꯀꯌꯥꯃꯨꯛ ꯁꯨꯕꯤꯔꯒꯦ
ꯆꯍꯤ ꯑꯩꯕꯨꯗꯤ ꯑꯉꯥꯡ ꯑꯣꯏꯔꯤꯩ ꯆꯍꯤ ꯀꯨꯟꯇꯔꯨꯛꯄꯨꯗꯤ ꯁꯨꯔꯦꯦ
ꯑꯣ ꯂꯦꯡꯒꯥ ꯑꯣꯏꯗꯣꯏꯅꯦ ꯑꯗꯨꯗꯤ
ꯑꯣ ꯏꯇꯑꯣ ꯏꯇ ꯍꯥꯏꯅꯔꯁꯤ ꯑꯗꯨꯗꯤ
ꯍꯣꯏ ꯑꯗꯨꯃꯥꯏꯅ ꯑꯗꯨꯝ ꯍꯥꯏꯅꯔꯁꯤ ꯀꯩꯁꯨ ꯀꯥꯏꯗꯦ
ꯑꯗꯨ ꯑꯣꯏꯕꯤꯔꯣ
ꯑꯣ ꯃꯣꯏ ꯀꯩꯅꯣꯁꯤꯀꯣ ꯃꯣꯏ ꯑꯦꯞꯁꯤꯀꯣ ꯃꯤꯡꯒꯨꯝꯕ ꯑꯗꯒꯤ ꯄꯥꯔꯁꯣꯅꯦꯜ ꯑꯦꯗ꯭ꯔꯦꯁ ꯀꯨꯝꯕ ꯍꯪꯅꯕ ꯌꯥꯗꯦ ꯍꯥꯏꯕꯅꯦꯕꯀꯣ ꯑꯗꯨꯅ ꯑꯁꯤꯗ ꯑꯣ ꯑꯩꯁꯨ ꯀꯨꯏꯗ꯭ꯔꯤꯌꯦ
ꯑꯣ ꯁꯤ ꯀꯣꯜꯁꯤꯁꯨ ꯁꯤ ꯏꯇꯥꯎꯕ ꯁꯥꯟꯅꯩꯁꯤꯅ ꯑꯍꯥꯟꯕꯅꯦꯕ ꯑꯗꯨꯅ ꯁꯨꯝ ꯀꯣꯜ ꯇꯧꯔ ꯥꯏꯅ ꯁꯨꯝ ꯑꯣꯛꯄꯁꯤꯅ ꯑꯗꯨꯝ ꯏꯅꯐ ꯑꯣꯏꯔꯕ ꯑꯇꯣꯞꯄ ꯀꯩꯀꯩ
ꯍꯥꯏꯗꯤ ꯀꯩꯅꯣ ꯇꯧꯕꯅꯤꯀꯣ ꯇꯥꯛꯁꯦ ꯅꯪꯒꯤ ꯇꯥꯛꯁ ꯀꯣꯟꯅ ꯐ꯭ꯔꯦꯟ ꯍꯥꯏꯔꯦ ꯇꯥꯛꯁ ꯂꯩꯔꯝꯃꯤꯗꯅꯀꯣ ꯑꯗꯨꯗꯗꯤ ꯁꯤꯒꯤ ꯁꯤꯒꯤ ꯅꯪꯅ ꯇꯧꯕ ꯅꯠꯇ꯭ꯔꯒꯗꯤ ꯇꯥꯛꯁꯇꯨ ꯀꯝꯄ꯭ꯂꯤꯠ ꯑꯣꯏꯔꯣꯏꯕ ꯑꯗꯨ ꯐꯪꯅꯤ ꯑꯩꯅ ꯇꯧꯕꯗꯣ ꯅꯪꯅ ꯑꯦꯛꯁꯦꯞ ꯇꯧꯕꯒꯤ ꯑꯗꯨꯒ ꯑꯃꯨꯛ ꯅꯪꯒꯤ ꯇꯥꯛꯁꯇꯤ ꯂꯣꯏꯔꯣꯏꯕ ꯅꯪꯅ ꯑꯃꯨꯛ ꯃꯤꯗ ꯇꯧꯀꯥꯟꯗ ꯅꯪꯒꯤ ꯇꯥꯛꯁ ꯂꯣꯏꯗꯣꯏꯕ
ꯑꯣ ꯍꯣꯏ ꯀꯩꯁꯨ ꯀꯥꯏꯗꯦ ꯑꯩꯅ ꯑꯃꯨꯛ ꯇꯧꯔꯛꯁꯨ ꯌꯥꯏꯗꯅꯀꯣ ꯑꯗꯨꯗꯤ
ꯌꯥꯏ ꯑꯗꯨꯏꯗꯤ ꯀꯩꯁꯨ ꯀꯥꯏꯗꯦ ꯑꯃꯨꯛꯐꯥꯎꯛ ꯇꯧꯅꯔ ꯂꯣꯏꯔꯦ
ꯑ ꯍꯃꯤꯡꯒꯨꯝꯕ ꯂꯝꯒꯨꯝꯕ ꯑꯝꯇ ꯍꯥꯏꯕ ꯌꯥꯗꯦꯕ
ꯍꯣꯏ ꯄꯥꯔꯁꯣꯅꯦꯜ ꯑꯦꯗ꯭ꯔꯦꯁꯀꯨꯝꯕ ꯃꯤꯡꯒꯨꯝꯕ ꯑꯗꯒꯤ ꯃꯣꯏ ꯑꯦꯞꯁꯤꯒꯤ ꯃꯃꯤꯡ ꯄꯟꯕ ꯆꯤꯟ ꯊꯤꯕ ꯋꯥ ꯉꯥꯡꯕ ꯑꯁꯨꯝꯕꯁꯤ ꯌꯥꯗꯦ ꯍꯥꯏꯕꯅꯤ
ꯑꯥ
ꯎꯝ ꯍꯣꯏ ꯑꯗꯨ ꯑꯗꯨꯝ ꯁꯤꯝꯄꯜ ꯍꯥꯏꯗꯤ ꯍꯧꯖꯤꯛ ꯋꯥꯔꯜ ꯀꯞ ꯃꯇꯝꯅꯤꯅꯀꯣ ꯍꯥꯏꯗꯤ ꯄꯣꯔꯇꯨꯒꯜꯕꯨ ꯍꯥꯏꯔꯣ ꯁꯨꯃꯥꯏꯅ ꯁꯨꯝꯕ ꯁꯤꯝꯄꯜ ꯂꯝ ꯑꯗꯨꯒꯤ ꯃꯃꯤꯡ ꯄꯟꯕꯗꯤ ꯀꯩꯁꯨ ꯀꯥꯏꯗꯕ ꯑꯗꯨꯒ ꯑꯦꯗ꯭ꯔꯦꯁ ꯀꯨꯝꯕ ꯍꯥꯏꯅꯕ
ꯑꯣ ꯃꯣꯏ ꯉꯁꯥꯏ ꯃꯣꯏꯅ ꯁꯨꯝ ꯋꯥꯔꯤ ꯁꯥꯕꯒꯤ ꯇꯣꯄꯤꯛ ꯈꯔ ꯄꯤꯕꯗꯨꯗ ꯑꯩꯈꯣꯏꯒꯤ ꯀꯜꯆꯔꯒꯨꯝꯕ ꯐꯦꯃꯤꯂꯤ ꯃꯦꯇꯔꯒꯨꯝꯕ ꯑꯗꯨꯒꯨꯝꯕ ꯑꯗꯨꯝ ꯌꯥꯕ ꯃꯥꯜꯂꯦ ꯑꯗꯨꯝ ꯏꯆꯝ ꯆꯝꯕ ꯍꯥꯏꯇꯥꯔꯦꯀꯣ
ꯍꯣꯏ ꯑꯗꯨꯝ ꯍꯥꯏꯗꯤ ꯁꯤꯝꯄꯜ ꯀꯃꯨꯅꯤꯀꯦꯁꯟꯅꯤꯗ ꯍꯥꯏꯗꯤ ꯃꯣꯏꯁꯤꯗꯒꯤ ꯗꯗꯥꯇꯥ ꯈꯣꯒꯠꯂꯒ ꯃꯣꯏꯒꯤ ꯑꯁꯣꯝꯒꯤ ꯑꯦ ꯑꯥꯏꯗ ꯍꯥꯞꯅꯦꯅ ꯇꯧꯔꯤꯁꯦ ꯁꯤꯒꯤ ꯑꯗꯨꯏ ꯁꯤꯖꯤꯟꯅ ꯈꯅꯕ ꯑꯣꯏꯕꯅꯤꯅ ꯑꯗꯨꯝ ꯁꯤꯝꯄꯜ ꯀꯃꯨꯅꯤꯀꯦꯁꯟ ꯀꯩꯁꯨ ꯀꯥꯏꯗ꯭ꯔꯦ ꯍꯥꯏꯕꯅꯤꯅ
ꯍꯣꯏ
ꯍꯣꯏ
ꯃꯤꯅꯤꯃꯝ ꯌꯥꯝꯗ꯭ꯔꯕꯗ ꯇꯔꯥ ꯑꯣꯏꯔ ꯃꯥꯜꯂꯦꯀꯣ ꯃꯣꯏꯅꯦ ꯍꯥꯏꯕꯁꯦ
ꯑꯗꯨꯃꯥꯏ ꯀꯩꯅꯣ ꯍꯥꯏꯗꯤ ꯁꯣꯏꯕꯒꯤ ꯀꯛꯊꯣꯛ ꯀꯛꯁꯤꯟ ꯇꯧꯈ꯭ꯔꯒ ꯃꯤ ꯀꯨꯟꯃꯨꯛꯇꯤ ꯋꯥꯔꯤ ꯁꯥꯟꯅꯣꯅꯗꯤ ꯍꯥꯏꯕꯅꯤ ꯑ ꯍꯥꯏꯗꯤ ꯀꯛꯈ꯭ꯔꯒꯁꯨ ꯑꯗꯨꯝ ꯌꯥꯅꯕ ꯍꯥꯏꯅ
ꯑꯣ ꯑꯩꯅ ꯍꯧꯖꯤꯛ ꯍꯥꯏꯖꯩꯗꯅ ꯑꯗꯣ ꯃꯣꯏ ꯍꯦꯛ ꯀꯣꯜ ꯋꯥꯔꯤ ꯁꯥꯕꯁꯦ ꯌꯥꯝꯗ꯭ꯔꯕꯗ ꯃꯤ ꯑꯃꯗ ꯃꯤꯅꯤꯠ ꯇꯔꯥ ꯑꯗꯨꯃꯥꯏꯅ ꯁꯥ ꯊꯥꯎꯅ ꯍꯥꯏꯕ ꯊꯦꯡꯅꯕ
ꯑꯗꯨꯃꯥꯏꯅ ꯍꯥꯏꯃꯤꯠ ꯇꯔꯥ ꯍꯥꯏꯕꯅꯦ
ꯑ ꯀꯔꯤ ꯀꯔꯤ ꯍꯣꯠꯅꯕꯤꯔꯤꯒꯦ ꯍꯧꯖꯤꯛꯁꯨ
ꯑꯩꯁꯤ ꯃꯥꯁꯇꯔ ꯂꯣꯏꯁꯤꯜꯂꯦ ꯃꯥꯁꯇꯔ ꯂꯣꯏꯁꯤꯜꯂꯒ ꯌꯨꯝ ꯊꯣꯛꯂꯛꯑꯦ ꯑꯗꯨꯗꯒꯤ ꯄꯤ ꯑꯩꯆ ꯗꯤꯒꯤ ꯑꯦꯗꯃꯤꯁꯟꯗꯤ ꯇꯧꯈ꯭ꯔꯦ ꯑꯗꯨꯒ ꯑꯗꯨꯝ ꯆꯪꯕꯒꯤ
ꯑꯦꯠꯃꯤꯁꯟ ꯑꯦꯝ ꯌꯨꯗ ꯑꯗꯨꯝ ꯇꯧꯣꯏꯔꯥ
ꯅꯠꯇꯦ ꯑꯩ ꯀꯩꯅꯣꯗꯅꯤ ꯑꯥꯏ ꯇꯤ ꯕꯣꯝꯕꯦꯗ
ꯑꯣ ꯌꯥꯝ ꯐꯔꯦꯅꯦ ꯃꯥꯁꯇꯔꯁꯨ ꯑꯗꯨꯝ ꯑꯥꯗ ꯇꯧꯔꯛꯄ
ꯃꯥꯁꯇꯔꯅ ꯑꯥꯏ ꯑꯥꯏ ꯇꯤ ꯔꯣꯄꯔꯗ
ꯑꯣ ꯌꯥꯝ ꯐꯔꯦꯅꯦ
ꯑ ꯁꯣꯝꯗꯤ
ꯑꯩꯁꯨ ꯀꯩꯅꯣ ꯃꯥꯁꯇꯔ ꯂꯣꯏꯔꯦ ꯆꯍꯤ ꯑꯃꯃꯨꯛ ꯐꯥꯔꯦ ꯑꯩ ꯑꯦꯝ ꯌꯨꯗꯕꯨꯗꯤ ꯁꯨꯝ ꯂꯩ ꯖꯤꯕ ꯍꯥꯏꯗꯤ ꯑꯗꯨꯝ ꯑꯇꯣꯞꯄ ꯑꯦꯛꯖꯥꯝ ꯀꯩꯀꯥ ꯊꯥꯕꯒꯤ ꯑꯗꯒꯤ ꯑꯗꯨꯝ ꯄꯤ ꯑꯩꯆ ꯗꯤꯒꯤꯁꯨ ꯋꯥꯈꯟꯗꯤ ꯈꯜꯂꯦ ꯑꯗꯣ ꯄꯤ ꯑꯩꯆ ꯗꯤꯁꯦ ꯑꯩꯅ ꯌꯥꯝ ꯍꯦꯟꯅ ꯈꯟꯖꯟꯗꯕ ꯍꯥꯏꯇꯥꯥꯔꯦ ꯑꯗꯨꯃꯥꯏꯅ ꯁꯨꯝ ꯂꯩꯔꯤꯌꯦ
ꯀꯩ ꯁꯕꯖꯦꯛꯇ ꯇꯧꯔꯛꯀꯦ
ꯏꯀꯣꯅꯣꯃꯤꯛꯁꯨ ꯑꯣꯏꯗꯣꯏꯅꯦ
ꯑꯣ ꯑꯣ ꯑꯦꯝ ꯌꯨꯗ ꯃꯥꯁꯇꯔ ꯂꯣꯏꯕ
ꯒ꯭ꯔꯦꯖꯨꯋꯦꯁꯟꯅ ꯀꯩꯅꯣꯗ ꯗꯤ ꯑꯦꯝ ꯀꯣꯂꯦꯖꯇ ꯇꯧꯔꯛꯑꯦ
ꯑꯣ ꯍꯣꯏ ꯏꯀꯣꯅꯣꯃꯤꯛꯁꯁꯨ ꯑꯗꯨꯝ ꯏꯁꯀꯣꯞꯇꯤ ꯑꯗꯨꯝ ꯆꯥꯎꯒꯨꯝ ꯇꯧꯗꯥꯏꯅꯦ
ꯑꯥ ꯆꯥꯎꯋꯤ ꯆꯥꯎꯋꯦ ꯏꯁꯀꯣꯞꯇꯤ ꯑꯗꯨꯝ ꯂꯩꯕ ꯁꯕꯖꯦꯛ ꯑꯣꯏ
ꯍꯣꯏ ꯑꯗꯨ ꯒꯣꯔꯃꯦꯟꯒꯤ ꯊꯕꯛꯅ ꯃꯦꯟ ꯑꯣꯏꯅ ꯇꯧꯅꯕ꯭ꯔꯥ ꯅꯠꯇ꯭ꯔꯒ ꯀꯝꯄꯅꯤꯒꯨꯝꯕ ꯀꯃꯥꯏꯅ ꯇꯧꯋꯤ ꯏꯀꯣꯅꯣꯃꯤꯛꯁꯦ
ꯏꯀꯅꯣꯃꯤꯛꯁꯦ ꯑꯗꯨꯝ ꯒꯕꯔꯃꯦꯟꯒꯤꯗꯁꯨ ꯃꯌꯥꯝ ꯂꯩꯌꯦꯕꯀꯣ ꯑꯗꯨꯒ ꯀꯝꯄꯦꯅꯤꯗꯁꯨ ꯑꯗꯨꯝ ꯃꯣꯏꯒꯤ ꯃꯌꯥꯝ ꯑꯗꯨꯝ ꯂꯩ ꯍꯥꯏꯇꯥꯔꯦ ꯃꯣꯏꯒꯤ ꯊꯕꯛꯀꯤ ꯀꯩꯒꯤ ꯀꯝꯄꯦꯅꯤꯅ ꯑꯗꯨꯝ ꯍꯥꯌꯌꯔ ꯇꯧꯕ ꯂꯥꯛꯄꯗꯣ
ꯑꯥ
ꯑꯗꯨꯃꯥꯏꯅ ꯂꯥꯛꯄꯁꯨ ꯌꯥꯎꯋꯦ ꯍꯣꯏ ꯑꯩꯈꯣꯏ ꯃꯅꯤꯄꯨꯔꯗꯕꯨꯗꯤ ꯑꯗꯨꯒꯨꯝꯕ ꯍꯥꯏꯌꯔ ꯇꯧꯕ ꯂꯥꯛꯄꯗꯨ ꯀꯌꯥ ꯎꯗ꯭ꯔꯦ ꯃꯔ ꯕꯨꯗꯤ ꯂꯥꯛꯑꯦꯕꯀꯣ ꯑꯗꯨꯒ ꯑꯇꯣꯞꯄ ꯃꯄꯥꯟ ꯂꯝꯗꯕꯨꯗꯤ ꯑꯗꯨꯝ ꯏꯀꯅꯣꯃꯤꯛꯁ ꯍꯥꯏꯔꯁꯨ ꯃꯥꯒꯤ ꯕ꯭ꯔꯥꯟꯁ ꯌꯥꯝ ꯂꯩꯈ꯭ꯔꯦꯕꯀꯣ ꯕꯤꯖꯤꯅꯦꯁ ꯏꯀꯣꯅꯣꯃꯤꯛꯁ ꯀꯥꯏꯅ ꯂꯩꯌꯦꯕꯀꯣ ꯑꯗꯨꯒꯨꯝꯕꯒꯤꯗꯤ ꯑꯗꯨꯝ ꯀꯝꯄꯅꯤꯒꯤ ꯀꯩ ꯑꯗꯨꯝ ꯃꯦꯟ ꯃꯦꯟ ꯑꯣꯏꯅ ꯑꯗꯨꯝ ꯆꯠꯂꯦ ꯑꯗꯣ ꯑꯩꯈꯣꯏꯁꯤꯅ ꯑꯃꯨꯛ ꯖꯁ ꯀꯩꯅꯣꯒꯤ ꯑꯣꯖꯥꯒꯨꯝꯕ ꯑꯣꯏꯕ ꯈꯣꯠꯄ ꯑꯗꯒꯤꯗꯤ ꯀꯝꯄꯤꯇꯤꯇꯤꯞ ꯑꯦꯛꯖꯥꯝ ꯊꯥꯕ ꯑꯗꯒꯤꯗꯤ ꯒꯣꯕꯔꯃꯦꯟꯒꯤꯗꯤ ꯊꯥꯕ ꯌꯥꯝ ꯌꯥꯔꯦ ꯍꯥꯏꯇꯥꯥꯔꯦ ꯀꯩꯅꯣꯁꯤꯅ
ꯑꯣꯏꯣꯏ
ꯑꯦꯀꯅꯣꯃꯤꯛꯁꯇ ꯃꯥꯁꯇꯔ ꯂꯣꯏꯔꯒꯗꯤ ꯑꯗꯨꯝ ꯄ꯭ꯔꯣꯐꯦꯁꯔ ꯑꯣꯏꯕꯒꯤ ꯑꯗꯨꯝ ꯄꯤ ꯑꯩꯆ ꯗꯤ ꯇꯧꯊꯔꯒ ꯑꯗꯨꯝ ꯑꯣꯏꯔꯁꯤ ꯣ ꯎꯗꯒꯤ ꯑꯦ ꯑꯗꯨꯝ ꯁꯤꯚꯤꯜ ꯁꯥꯔꯚꯤꯁ ꯊꯥꯔꯁꯨ ꯌꯥꯔꯦ ꯑꯗꯒꯤꯗꯤ ꯁꯤꯚꯤꯜ ꯁꯥꯔꯕꯤꯁꯇ ꯑꯩꯈꯣꯏ ꯏꯟꯗꯤꯌꯥꯟ ꯏꯀꯣꯅꯣꯃꯤꯛ ꯁꯔꯚꯤꯁꯁ ꯑꯅ ꯑꯃ ꯑꯃꯁꯨ ꯂꯩꯗꯅ ꯀꯣ ꯑꯗꯨ ꯑꯗꯨꯝ ꯊꯥꯔꯁꯨ ꯌꯥꯔꯦ ꯑꯗꯨꯃꯥꯏꯅ ꯕ꯭ꯔꯥꯟꯁ ꯌꯥꯝꯃꯦ ꯀꯩꯅꯣꯁꯨ ꯁꯨꯝ ꯖꯦꯅꯔꯦꯜ ꯑꯣꯏꯅ ꯁꯨꯝ ꯇꯝꯅꯕ ꯋꯥꯠꯅꯦ ꯃꯆꯥꯥ ꯃꯆꯥꯥ ꯃꯅꯨꯡꯗ ꯌꯥꯝ ꯂꯩꯕ꯭ꯔꯥ
ꯑꯣ ꯑꯗꯣ ꯁꯣꯝꯅ ꯊꯥꯒꯦ ꯈꯜꯂꯤꯁꯤꯅ ꯀꯩ ꯑꯦꯛꯖꯥꯝ ꯑꯣꯏꯗꯣꯏꯅꯣ
ꯑꯦꯛꯖꯥꯝꯁꯦ ꯑꯗꯨꯝ ꯑ ꯍꯥꯏꯗꯤ ꯍꯧꯖꯤꯛ ꯀꯩꯅꯣꯒꯤ ꯖꯣꯕ ꯀ꯭ꯔꯥꯏꯁꯤꯁ ꯌꯥꯝ ꯂꯩꯕꯅꯤꯅꯀꯣ ꯑꯗꯨꯝ ꯑꯐꯪ ꯑꯐꯪꯕ ꯕꯦꯡꯀꯤꯡꯒꯤ ꯑꯣꯏꯔꯁꯨ ꯑꯗꯨꯝ ꯊꯥꯒꯦꯅ ꯈꯜꯂꯦ ꯑꯗꯒꯤ ꯑꯗꯨꯝ ꯑ ꯅꯦꯠ ꯊꯥꯔꯒ ꯄꯤ ꯑꯩꯆ ꯗꯤ ꯇ꯭ꯔꯥꯏ ꯇꯧꯒꯦꯅꯁꯨ ꯈꯜꯂꯦ ꯑꯗꯨꯝ ꯆꯍꯤ ꯑꯃ ꯑꯅꯤꯁꯤꯒꯤ ꯃꯅꯨꯡꯗꯀꯣ ꯑꯗꯒꯤ ꯑꯗꯨꯝ ꯁꯤꯚꯤꯜ ꯁꯥꯔꯚꯤꯁꯇꯨ ꯇ꯭ꯔꯥꯏ ꯇꯧꯒꯦꯅꯕꯨꯗꯤ ꯈꯜꯂꯦ ꯉꯝꯕ ꯉꯝꯗꯕꯗꯨꯅ ꯑꯃ ꯊꯝꯒ꯭ꯔꯒ ꯀꯣ
ꯍꯣꯏ ꯍꯣꯏ ꯍꯥꯏꯗꯤ ꯑꯦꯛꯖꯥꯝꯈꯩꯁꯤ ꯑꯗꯨꯝ ꯊꯥꯖꯤꯜꯂꯒ ꯄꯤ ꯑꯩꯆ ꯗꯤ ꯇꯧꯅ ꯇꯧꯅ ꯑꯦꯛꯖꯥꯝ ꯊꯥꯔꯁꯨ ꯀꯥꯏꯗꯦꯅꯀꯣ
ꯌꯥꯏ ꯌꯥꯏ ꯑꯗꯨꯁꯨ ꯌꯥꯏ ꯍꯥꯏꯗꯤ ꯑꯩꯈꯣꯏ ꯁꯥ ꯑꯥ ꯁꯥꯏꯟꯁꯀꯤꯗꯤ ꯑꯃꯨꯛ ꯀꯦꯃꯤꯁꯇ꯭ꯔꯤ ꯀꯩꯀꯥ ꯑꯗꯨꯝ ꯃꯣꯏ ꯂꯦꯞꯇꯨ ꯑꯗꯨꯝ ꯂꯩꯕꯅꯤꯅ ꯃꯇꯝꯗ ꯀꯥꯏꯊꯣꯛꯄ ꯁꯪꯗꯦꯗꯅꯀꯣ ꯑꯗꯣ ꯑꯥꯔꯁ ꯀꯤ ꯏꯁꯇ꯭ꯔꯤꯝ ꯑꯣꯏꯕꯅꯤꯅ ꯑꯃꯨꯛ ꯑꯗꯨꯃꯥꯏꯅ ꯂꯦꯞꯇ ꯂꯩꯒꯗꯕꯗꯤ ꯅꯠꯇꯕꯅꯤꯅ ꯍꯣꯏ ꯊꯕꯛꯄꯨꯗꯤ ꯌꯥꯝ ꯆꯤꯜꯂꯦꯕ ꯄꯤ ꯑꯩꯆ ꯗꯤꯖꯦ ꯗꯇꯥ ꯈꯣꯡꯝꯒꯠꯄ ꯑꯦꯅꯥꯂꯥꯏꯁ ꯇꯧꯕ ꯃꯌꯥꯝ ꯂꯩꯔꯦ ꯑꯗꯨ ꯑꯣꯏꯁꯨ ꯃꯇꯝꯗꯣ ꯑꯗꯨꯅ ꯈꯤꯇꯪ ꯐꯪꯕꯅꯤꯅ ꯑꯇꯣꯞꯄ ꯑꯦꯛꯖꯥꯝ ꯊꯥꯕꯒꯤ ꯑꯗꯨꯝ ꯈꯨꯗꯣꯡꯆꯥꯕꯗꯤ ꯌꯥꯝ ꯂꯩ ꯍꯥꯏꯇꯥꯔꯦ
ꯍꯣꯏ
ꯏꯇꯥꯎ ꯀꯩꯅꯣ ꯖꯦ ꯑꯥꯔ ꯑꯦꯐ ꯀꯨꯝꯕ ꯀ꯭ꯂꯤꯌꯥꯔ ꯇꯧꯔꯕꯣ
ꯑꯩꯈꯣꯏꯒꯤꯅ ꯑꯃꯨꯛ ꯍꯥꯏꯗꯤ ꯑꯇꯩ ꯖꯤ ꯑꯥꯔ ꯑꯦꯐ ꯍꯥꯏꯔꯒ ꯀꯩꯅꯣ ꯇꯧꯋꯤꯗꯅ ꯆꯤ ꯅꯦꯠ ꯊꯥꯅꯩꯗꯅ ꯑꯇꯣꯞꯄ ꯁꯕꯖꯦꯛꯀꯤꯗꯤ ꯑꯗꯣ ꯑꯩꯈꯣꯏꯒꯤꯅ ꯑꯃꯨꯛ ꯏꯟꯖꯤꯅꯤꯌꯥꯔꯤꯡ ꯂꯥꯏꯟꯒꯤꯅ ꯒꯦꯠ ꯍꯥꯏꯔꯒ ꯂꯩꯌꯦꯕꯀꯣ ꯑꯥ ꯑꯩꯗꯣ ꯑꯩꯒꯤ ꯕꯤꯇꯤꯛ ꯂꯣꯏꯕ ꯆꯍꯤꯗꯨꯗ ꯑꯗꯨꯝ ꯀ꯭ꯋꯥꯂꯤꯐꯥꯏ ꯑꯣꯏꯈ꯭ꯔꯦꯕ ꯑꯗꯨꯏꯗꯨꯣ ꯚꯦꯂꯤꯗꯤꯇꯤ ꯍꯧꯖꯤꯛꯐꯥꯎ ꯂꯩꯕ ꯑꯗꯨꯒꯤ ꯑꯗꯨꯝ ꯅꯧꯅ ꯊꯥꯍꯧꯗ꯭ꯔꯦ
ꯑꯥ ꯌꯥꯝ ꯐꯔꯦꯅꯦ ꯑꯩꯈꯣꯏ ꯌꯨ ꯖꯤ ꯁꯤ ꯁꯤ ꯒꯤꯁꯨ ꯃꯣꯏꯒꯤ ꯑꯅꯧꯕ ꯔꯤꯒꯨꯂꯦꯁꯟ ꯂꯥꯛꯄ ꯀꯥꯟꯗ ꯑꯃꯨꯛꯇꯪ ꯅꯦꯠ ꯐꯥꯎꯈꯤꯕꯗꯨꯅ ꯑꯗꯨꯝ ꯆꯍꯤ ꯃꯔꯤ ꯑꯃ ꯃꯉꯥ ꯑꯃ ꯆꯠꯄ ꯌꯥꯔꯝꯕꯅꯦꯕ ꯍꯥꯟꯅꯗꯤ ꯑꯗꯣ ꯍꯧꯖꯤꯛꯇꯤ ꯌꯥꯗ꯭ꯔꯦ ꯍꯧꯖꯤꯛꯇꯤ ꯅꯦꯠ ꯀ꯭ꯂꯤꯌꯥꯔ ꯇꯧꯕꯗꯨꯅ ꯆꯍꯤ ꯑꯃꯒꯤ ꯃꯅꯨꯡꯗ ꯑꯦꯟꯔꯣꯜ ꯇꯧꯒꯗꯕ ꯄꯤ ꯑꯩꯆ ꯗꯤ ꯒꯤ ꯑꯗꯣ ꯖꯤ ꯑꯥꯔ ꯑꯦꯐ ꯀ꯭ꯂꯤꯌꯥꯔ ꯇꯧꯕ ꯉꯝꯃꯒꯅ ꯑꯃꯨꯛ ꯆꯍꯤ ꯑꯍꯨꯝꯃꯨꯛ ꯑꯗꯨꯃꯥꯏꯅ ꯄꯤꯕꯅꯦꯕ
ꯑꯣ ꯍꯣꯏ ꯑꯩꯈꯣꯏꯁꯨ ꯒꯦꯠꯀꯤꯁꯨ ꯆꯍꯤ ꯑꯍꯨꯝꯅꯤ ꯑꯣꯏꯗꯣꯏꯁꯦ
ꯑꯣ ꯑꯁ ꯈꯔ ꯂꯩꯔ ꯀꯛꯊꯔꯛꯄꯁꯨ ꯌꯥꯔꯤꯅꯦ
ꯌꯥꯏ ꯍꯣꯏ ꯃꯤ ꯍꯦꯟꯒꯠꯂꯛꯄꯒꯤ ꯃꯇꯨꯡ ꯏꯟꯅ ꯑꯗꯨꯝ ꯀꯛꯊꯔꯛꯏꯅꯦ ꯎꯝ ꯍꯥꯏꯗꯤ ꯍꯧꯖꯤꯛꯁꯤ ꯃꯤ ꯌꯥꯝꯃꯦꯕ ꯀꯝꯄꯤꯇꯤꯁꯟꯁꯤ ꯋꯥꯡꯉꯦ ꯑꯗꯨ ꯑꯗꯨꯒ ꯑꯃꯨꯛ ꯊꯕꯛꯅ ꯑꯃꯨꯛ ꯌꯥꯝꯗꯕ
ꯊꯕꯛ ꯀꯧꯕꯁꯤ ꯁꯨꯨꯝ ꯃꯁꯤꯡ ꯍꯟꯊꯔꯛꯑꯦ ꯃꯣꯗꯤ ꯂꯥꯛꯄꯗꯒꯤ ꯑꯦ ꯍꯥꯏꯕ ꯌꯥꯗꯕ ꯌꯥꯔꯃꯣꯏ
ꯍꯣꯏ ꯈꯪꯗꯦ ꯑꯗꯨꯗꯤ
ꯍꯥꯏꯗꯤ ꯖꯣꯕꯀꯤ ꯀ꯭ꯔꯥꯏꯁꯤꯁꯁꯦ ꯍꯦꯟꯒꯠꯂꯦ ꯍꯥꯏꯇꯥꯔꯦ ꯌꯥꯝ ꯁꯥꯊꯤꯅ
ꯍꯣꯏ ꯊꯤꯟ ꯃꯥꯔꯀꯦꯠꯁꯤ ꯊꯤꯟ ꯊꯤꯔꯦ ꯍꯥꯏꯗꯤ ꯀꯣꯚꯤꯠ ꯍꯦꯛ ꯂꯣꯏꯈꯤꯕꯗꯒꯤ ꯖꯣꯕ ꯃꯥꯔꯀꯦꯠꯁꯤ ꯐꯖꯗ꯭ꯔꯦꯕ ꯑꯝꯇ
ꯑꯗꯨꯗꯣ ꯏꯇꯥꯎ ꯒꯦꯠꯀ ꯀ꯭ꯂꯤꯌꯥꯔ ꯇꯧꯍꯧꯤꯗꯣ ꯑꯁ ꯌꯥꯝ ꯐꯔꯦ ꯃꯅꯤꯄꯨꯔꯗ ꯒꯦꯠ ꯀ꯭ꯂꯤꯌꯥꯔ ꯇꯧꯕꯁꯦ ꯂꯩꯕꯨꯗ ꯗꯤ ꯌꯥꯝ ꯂꯩꯔꯝꯒꯅꯤ ꯑꯗꯨ ꯑꯗꯨꯒꯤ ꯂꯥꯏꯟꯗꯨ ꯑꯩꯅ ꯐꯖꯅ ꯈꯪꯗꯕꯅꯤꯅꯀꯣ ꯑꯩ ꯌꯥꯝ ꯄꯥꯛꯅꯗꯤ ꯇꯥꯗꯦ
ꯈꯪꯗꯦ ꯑꯗꯨꯝ ꯑꯈꯣꯏꯅ ꯇꯝꯃꯛꯄ ꯃꯇꯝꯗ ꯑꯩꯈꯣꯏ ꯕꯦꯠꯁꯇꯒꯤ ꯑꯩꯈꯣꯏ ꯃꯉꯥꯃꯨꯛ ꯑꯣꯏ ꯥꯃꯥꯜꯂꯦ ꯀ꯭ꯂꯤꯌꯥꯔ ꯑꯣꯏꯈꯤꯕꯁꯦ ꯑꯗꯣ ꯑ ꯈꯪꯗꯦ ꯃꯅꯤꯄꯨꯔꯗꯩꯗꯤ ꯈꯪꯗꯦ ꯑꯩ ꯀꯩꯅꯣꯗ ꯇꯧꯔꯛꯄꯅꯦꯕꯀꯣ ꯕꯤꯇꯦꯛꯁꯦ ꯈꯪꯕ꯭ꯔꯥ ꯈꯪꯗ꯭ꯔꯥ ꯈꯪꯗꯦ ꯅꯦꯔꯤꯁ ꯍꯥꯏꯗꯅ ꯑꯔꯨꯅꯥꯆꯜꯗ ꯑꯃ ꯂꯩꯕꯗꯣ ꯑꯥ ꯑꯗꯨꯗ ꯇꯧꯔꯛꯄꯅꯦꯕ ꯑꯗꯨꯝ ꯑꯩꯈꯣꯏ ꯕꯦꯠꯁꯇ ꯑꯩꯈꯣꯏ ꯃꯔꯤ ꯃꯉꯥꯒꯤ ꯆꯥꯡꯗꯤ ꯇꯧꯈꯤꯕ ꯃꯥꯜꯂꯦ
ꯑꯥ ꯑꯔꯨꯅꯥꯆꯜꯗ ꯏꯃꯥꯟꯅꯕ ꯑꯃꯖꯨ ꯇꯝꯃꯦ ꯅꯦꯔꯤꯁꯇꯔ ꯀꯩꯅꯣ ꯑꯗꯨꯗꯤ ꯈꯪꯗ꯭ꯔꯦ ꯃꯥꯒꯤꯗꯣ ꯇꯦꯛꯅꯤꯀꯦꯜ ꯂꯥꯏꯟꯗꯤ ꯑꯣꯏꯗꯣꯏꯅꯦꯕꯀꯣ
ꯑꯥ
ꯀꯩꯅꯣꯗꯒꯤ ꯑꯥ ꯇꯄꯣꯛꯄꯤꯗꯒꯤ ꯄ꯭ꯔꯦꯝꯆꯥꯟ ꯍꯥꯏꯅ
ꯑꯣ ꯑꯗꯨꯗꯤ ꯈꯪꯗꯦ ꯃꯥ ꯍꯣꯏ ꯅ‌ꯦꯔ ꯅꯦꯔꯤꯁꯀꯥ ꯑꯦꯟ ꯅꯥꯏꯇꯤ ꯑꯔꯨꯅꯥꯆꯜ ꯄ꯭ꯔꯗꯦꯁ ꯍꯥꯏꯕ ꯑꯃꯒ ꯑꯅꯤ ꯂꯩꯕꯅꯦꯕ ꯇꯦꯛꯅꯤꯀꯦꯜ ꯀꯩꯅꯣꯗ
ꯑꯣ ꯃꯥꯁꯨ ꯏꯁꯀꯣꯂꯥꯔꯁꯤꯞꯀꯨꯝꯕ ꯐ ꯉꯀꯣ ꯑꯗꯨꯃꯥꯏꯅ ꯑꯦꯟꯇ꯭ꯔꯥꯟꯁꯀꯨꯝꯕ ꯊꯥꯔꯒ ꯆꯪꯈꯤꯕꯅꯦꯕ
ꯑꯣ ꯍꯣꯏ ꯈꯪꯗꯦ ꯂꯩꯔꯝꯕꯁꯨ ꯌꯥꯏ ꯑꯩꯅ ꯈꯪꯗꯕꯩ ꯑꯣꯏꯔꯝꯃꯁꯨ
ꯑꯣ ꯑꯩꯁꯨ ꯈꯪꯗ꯭ꯔꯦ ꯐꯖꯅ ꯁꯤꯒꯤ ꯂꯥꯏꯟꯁꯦ ꯑꯩꯅꯖꯨ ꯇꯝꯃꯨꯕ ꯅꯠꯇꯕꯅꯤꯅꯀꯣ ꯑꯗꯣ ꯃꯄꯥꯟꯂꯣꯝꯗ ꯇꯝꯃꯅ ꯐꯩꯗ ꯀꯩꯅꯣꯒꯨꯝꯕ ꯏꯟꯖꯤꯅꯤꯌꯥꯔꯤꯡ ꯂꯥꯏꯟ ꯍꯣꯏ ꯌꯥꯝ ꯁꯥꯊꯤꯅ ꯍꯦꯜꯂꯦꯗ ꯐꯥꯕꯁꯦ ꯑꯗꯩ ꯇꯦꯛꯅꯤꯀꯦꯜ ꯈꯛꯇꯒꯤ ꯅꯠꯇꯕꯤꯗ
ꯑ ꯂꯣꯟꯂꯤꯗꯁꯨ ꯈꯛ ꯍꯥꯏꯗꯤ ꯂꯣꯜꯂꯤ ꯉꯥꯡꯕꯗꯁꯨ ꯍꯩꯔꯛꯑꯅꯤ ꯑꯦꯛꯁꯄꯣꯖꯔꯗꯨ ꯐꯪꯉꯛꯏꯅꯀꯣ
ꯃꯥꯅꯦ ꯃꯥꯅꯦ
ꯑꯥ ꯍꯣꯏ ꯑꯗꯨ ꯑꯦꯝ ꯌꯨꯁꯨ ꯊꯤꯟ ꯐꯗꯤ ꯐꯒꯠꯂ ꯃꯥꯜꯂꯦ ꯍꯥꯟꯅꯒ ꯌꯦꯡꯅꯔꯗꯤ
ꯑꯥ ꯑꯦꯝ ꯌꯨꯁꯨ ꯐꯗꯤ ꯐꯒꯠꯂꯦ ꯐꯒꯠꯂꯦ ꯍꯥꯏꯁꯦ ꯑꯗꯨꯝ ꯑꯝꯃꯥꯅꯦꯗ ꯍꯥꯏꯗꯤ ꯑꯣꯖꯥꯅ ꯐꯖꯅ ꯁꯦꯟꯅꯕꯤꯕꯁꯨ ꯑꯗꯨꯝ ꯌꯥꯎꯔꯦꯀꯣ ꯑꯗꯒꯤ ꯑꯣꯖꯥꯅ ꯐꯖꯅ ꯒꯥꯏꯗꯦꯟꯁ ꯄꯤꯕꯁꯨ ꯌꯥꯎꯔꯦ ꯄꯤ ꯗꯕꯁꯨ ꯌꯥꯎꯔꯦ ꯑꯗꯨꯝ ꯃꯁꯥꯅ ꯑꯗꯨꯝ ꯀꯟꯅ ꯍꯣꯠꯅꯖꯔꯒ ꯉꯝꯈꯤꯕꯁꯨ ꯑꯗꯨꯝ ꯌꯥꯎꯋ‌ꯦ ꯏꯟꯚꯥꯏꯔꯣꯟꯃꯦꯟꯁꯤꯒꯤ ꯋꯥꯅꯤꯗ ꯐꯖꯅ ꯇꯥꯛꯄ ꯇꯥꯛꯇꯕ ꯍꯥꯏꯕ ꯑꯃ ꯂꯩꯇ꯭ꯔꯦꯕ ꯑꯦꯝ ꯌꯨ
ꯍꯣꯏ
ꯕꯣꯠ ꯑꯃꯨꯛ ꯇꯧꯔꯛꯀꯅꯤ ꯏꯔꯥꯡꯒꯤ ꯑꯃꯨꯛ ꯇꯧꯔꯛꯀꯅꯤ ꯃꯅꯤꯄꯨꯔ ꯍꯥꯏꯔ‌ꯦꯗꯅ ꯃꯥꯅꯤ ꯆꯍꯤ ꯑꯃ ꯆꯍꯤ ꯑꯃ ꯑꯃ ꯂꯥꯏꯔꯤꯛ ꯇꯝꯕꯁꯤꯗ ꯊꯥ ꯑꯍꯨꯝ ꯑꯃ ꯆꯥꯡ ꯕꯣꯠꯀꯤ ꯑꯗꯨꯝ ꯅꯩꯅꯔ ꯂꯩꯈ꯭ꯔꯅꯦꯕꯀꯣ ꯑꯗꯨꯝ ꯈꯣꯝꯕ ꯈꯣꯠꯄ ꯃꯌꯥꯝ ꯇꯧꯔꯒ ꯀ꯭ꯂꯥꯁ ꯄꯨ ꯇꯧꯖꯔꯒꯁꯨꯀꯣ ꯑꯗꯨꯃꯥꯏꯅ ꯑꯗꯨꯝ ꯂꯩꯈ꯭ꯔꯅꯦꯕ
ꯍꯣꯏ
ꯗꯩ ꯑꯗꯨꯝ ꯐꯪꯁꯟ ꯀꯩꯀꯥ ꯃꯌꯥꯝ ꯂꯩꯕꯅꯤꯅꯀꯣ ꯑꯗꯨꯝ ꯂꯥꯏꯔꯤꯛ ꯇꯝꯕꯗꯤ ꯏꯌꯥꯝ ꯏꯌꯥꯝꯗ‌ꯦ ꯍꯥꯏꯇꯥꯔꯦꯗ ꯀꯂꯥ ꯀ꯭ꯂꯥꯁꯄꯨꯗꯤ ꯑꯗꯨꯝ ꯇꯧꯅꯤ ꯃꯤ ꯌꯥꯎꯗꯕꯗꯨꯏ ꯋꯥꯅꯤꯗ
ꯍꯣꯏ ꯃꯤ ꯑꯗꯨꯝ ꯍꯥꯏꯅꯔꯤꯅꯤ ꯍꯥꯏꯗꯤ ꯑꯦ ꯆꯍꯤ ꯑꯃ ꯂꯥꯡꯊꯣꯛꯀꯦꯅ ꯑꯦꯝ ꯌꯨꯗ ꯃꯤꯡ ꯆꯜꯂꯦ ꯀꯥꯏꯅ
ꯃꯥꯅꯦ ꯃꯥꯅꯦ
ꯑꯗꯨꯝ ꯍꯥꯏꯕ ꯌꯥꯎꯔꯤꯅꯦꯕ ꯍꯣꯏ ꯑꯩ ꯂꯥꯏꯔꯤꯛ ꯇꯝꯕꯩ ꯂꯥꯛꯄꯅꯤ ꯅꯠꯇꯕ ꯃꯇꯝ ꯈꯔ ꯉꯥꯎꯊꯣꯛꯀꯦꯅ
ꯍ‌ꯣꯏ ꯑꯗꯒꯤ ꯁꯤꯗ ꯁꯨꯝ ꯃꯤ ꯅꯨꯡ ꯊꯦꯡꯅꯔꯒꯁꯨ ꯑꯗꯨꯝ ꯋꯥꯈꯜ ꯆꯥꯎꯊꯣꯛꯏꯗꯅ
ꯍꯣꯏ ꯑꯗꯨꯝ ꯗ꯭ꯔꯣꯞ ꯂꯧꯗꯧ ꯁꯔꯨꯛ ꯍꯥꯏꯔꯒ ꯑꯦꯛꯖꯥꯝꯒꯤ ꯀꯣꯆꯤꯡꯒꯨꯝꯕꯗꯤ ꯆꯠꯄ꯭ꯔꯥ
ꯀꯣꯆꯤꯡꯖ‌ꯦ ꯆꯠꯇ꯭ꯔꯦꯗ ꯑꯩ ꯀꯣꯆꯤꯡꯖ‌ꯦ ꯑꯩꯗꯤ ꯆꯠꯁꯨ ꯆꯠꯅꯤꯡꯗ꯭ꯔꯕ ꯍꯥꯏꯇꯥꯔꯦ
ꯍꯣꯏ ꯍꯧꯖꯤꯛꯇꯤ ꯑꯣꯟꯂꯥꯏꯟ ꯀꯣꯆꯤꯡ ꯃꯌꯥꯝ ꯂꯩꯔꯝꯅꯤꯅ
ꯍꯣꯏ ꯑ ꯏꯁꯥꯗ ꯌꯥꯝꯅ ꯀꯩꯅꯣ ꯀꯥ ꯌꯥꯝꯅ ꯆꯦꯂꯦꯟꯖꯤꯡ ꯑꯣꯏꯕ ꯁꯕꯖꯦꯛꯀꯨꯝꯕ ꯌꯥꯎꯔꯀꯥꯟꯗ ꯀꯣ ꯑꯗꯨꯃꯥꯏꯅ ꯑꯣꯏꯅ ꯑꯣꯟꯂꯥꯏꯟꯗ ꯀꯣꯔꯁ ꯃꯇꯦꯛ ꯑꯃ ꯂꯧꯔꯒꯦꯅ ꯈꯜꯂꯕ
ꯍꯣꯏ ꯑꯗꯨꯅ ꯐꯩꯗ
ꯎꯝ ꯍꯥꯏꯗꯤ ꯑꯩꯒꯤ ꯑꯥ ꯁꯝꯅ ꯁꯤꯚꯤꯜ ꯁꯥꯔꯚꯤꯁ ꯊꯥꯕꯩ ꯍꯥꯏꯔꯒꯁꯨ ꯕꯦꯛꯒ꯭ꯔꯥꯎꯟꯖꯦ ꯑꯥꯏꯗꯤ ꯀꯩꯅꯣꯗꯒꯤ ꯑꯣꯅꯔꯁ ꯇꯧꯔꯛꯇꯦꯕꯀꯣ ꯀꯩꯅꯣꯗ ꯀꯣꯂꯦꯖꯇ ꯑꯗꯨꯝ ꯀꯝꯕꯥꯏꯟ ꯁꯕꯖꯦꯛ ꯑꯣꯏꯅ ꯕꯤ ꯑꯦ ꯄ꯭ꯔꯣꯒ꯭ꯔꯥꯝꯗ ꯏꯀꯣꯅꯣꯃꯤꯛꯁꯅꯦ ꯄꯣꯂꯤꯇꯤꯀꯦꯜ ꯁꯥꯏꯟꯁꯅꯦ ꯑꯗꯩ ꯏꯖꯨꯀꯦꯁꯟ ꯏꯪꯂꯤꯁ ꯀꯃꯥꯏꯅ ꯁꯕꯖꯦꯛ ꯑꯣꯏꯅ ꯈꯔ ꯂꯧꯔꯛꯑꯦꯕ ꯑꯗꯨꯅ ꯑꯗꯨꯝ ꯕꯦꯛꯒ꯭ꯔꯥꯎꯟꯗ ꯈꯤꯇꯪ ꯈꯤꯇꯪ ꯂꯩꯔꯛ-ꯄ-ꯅꯤꯅ ꯑꯗꯨꯝ ꯏꯁꯥꯅ ꯈꯔ ꯄꯥꯔꯒ ꯑꯗꯨꯝ ꯌꯥꯒꯗ꯭ꯔꯥꯁꯨ ꯈꯟꯕꯩꯋꯥꯅꯤ
ꯍꯣꯏ ꯏꯐꯠꯇꯨꯗꯅꯤꯗ ꯀꯣꯆꯤꯡꯗ ꯗꯃꯥ ꯆꯠꯂꯒ ꯏꯐꯔꯠ ꯌꯥꯎꯗ꯭ꯔꯗꯤ ꯀꯩꯁꯨ ꯑꯃꯨꯛ ꯀꯥꯟꯅꯗꯦꯅ ꯎꯝ